ꯑꯥ ꯍꯜꯂꯣ
ꯑꯣ
ꯅꯨꯪꯉꯥꯏꯔꯤꯕꯣꯅꯦ
ꯅꯨꯪꯉꯥꯏꯔꯤ ꯅꯨꯪꯉꯥꯏꯔꯤꯌꯦ ꯅꯈꯣꯟꯒꯥ ꯇꯥꯗꯥ ꯀꯨꯏꯔꯦꯗ ꯅꯈꯣꯟꯒꯥ ꯑꯣꯜꯂꯝꯃꯦꯅꯦꯍꯦ
ꯑꯥ ꯆꯥꯛ ꯏꯁꯤꯪꯕꯨ ꯆꯥꯛ ꯏꯁꯤꯡ ꯆꯔꯥꯕꯣ
ꯑꯣ ꯆꯔꯦ ꯆꯔꯦ ꯆꯥꯛ ꯄꯨꯗꯤ ꯅꯥꯪꯗꯤ ꯆꯥꯔ꯭ꯕꯣ ꯑꯧ ꯑꯩꯕꯨꯗꯤ ꯀꯩꯅꯣꯗ ꯆꯔꯦ ꯉꯥꯁꯤꯗꯤ ꯀꯪꯁꯣꯏ ꯆꯥꯏꯌꯦ
ꯑꯣ ꯑꯩꯁꯨ ꯆꯔꯦ ꯉꯁꯤꯗꯤ
ꯀꯔꯤ ꯀꯔꯤ ꯃꯊꯦꯜ ꯆꯔꯕꯥ
ꯉꯁꯤꯗꯤ ꯑꯥ ꯌꯦꯟ ꯊꯣꯡꯑꯦ
ꯑꯣ ꯑꯣ ꯀꯩꯅꯣ ꯕꯣꯏꯂꯔꯔꯣ ꯃꯩꯇꯩ ꯌꯦꯟꯂꯣ ꯀꯔꯝꯕꯅꯣ
ꯑꯥ ꯀꯥꯎꯅꯥ ꯌꯦꯟ ꯑꯣꯏꯅꯥ ꯊꯣꯡꯉꯦ ꯑꯩꯈꯣꯌꯁꯤꯗꯥ ꯀꯥꯎꯅꯥ ꯌꯦꯟ ꯈꯔꯥ ꯂꯣꯏꯕꯥ
ꯑꯣ ꯀꯩꯅꯣ ꯇꯩꯔꯣ ꯃꯤ ꯑꯩꯈꯣꯌꯒꯤ ꯅꯣꯏ ꯀꯥꯎꯅꯥ ꯌꯦꯟ ꯗꯥꯗꯤ ꯑꯩꯈꯣꯌꯒꯤ ꯉꯝꯅꯗꯔ꯭ꯗꯤ ꯂꯥꯕꯔꯣ ꯑꯃꯣꯝꯂꯣ ꯆꯥꯏꯑꯦꯕꯣ
ꯑꯣ ꯂꯕꯅꯦ ꯂꯥꯕꯥ ꯉꯟꯗꯦꯅ ꯆꯊꯣꯛꯄ
ꯎꯝ ꯑꯣ
ꯂꯕꯥ ꯃꯔꯤ ꯂꯩꯕꯅꯦ ꯑꯗꯨꯗ ꯉꯁꯤ ꯑꯃꯥ ꯉꯝꯊꯣꯛꯅꯍꯟꯕꯗꯥ ꯉꯝꯃꯝꯗꯔ꯭ꯕ ꯉꯝꯈꯤ ꯗꯔ꯭ꯕ ꯑꯗꯨꯗꯨꯒꯤ ꯆꯠꯊꯣꯛꯈꯔ꯭ꯦ
ꯑꯣ ꯑꯥꯗꯥ ꯀꯥꯎꯅꯥ ꯌꯦꯟꯒꯤꯗꯤ ꯃꯥꯏ ꯖꯦ ꯉꯝꯕꯨ ꯉꯝꯗꯔ꯭ꯗꯤ ꯈꯪꯗ ꯇꯔꯦꯗꯨꯅꯤ ꯀꯥꯎꯅꯥ ꯌꯦꯟꯒꯤꯗꯤꯅꯠꯇꯔꯥ
ꯑꯥ
ꯇꯥꯪꯗꯤ ꯇꯥꯪꯕꯅꯤꯍꯦ ꯀꯥꯎꯅꯥ ꯌꯦꯟꯖꯦ
ꯑꯥ ꯇꯥꯏꯑꯦ
ꯅꯣꯏ ꯑꯗꯨꯗꯗꯤ ꯀꯩꯅꯣꯀꯥꯎꯅꯥ ꯌꯦꯟ ꯀꯥꯎꯅꯕꯁꯤ ꯀꯔꯤꯅꯣ ꯇꯧꯕꯔꯥ ꯑꯩꯈꯣꯌꯒꯤ ꯃꯌꯥꯝ ꯄꯨꯜꯂꯞ ꯇꯧꯔꯒꯥ ꯀꯥꯎꯅꯕ ꯅꯠꯇꯔꯒ ꯑꯩꯈꯣꯌꯒꯤ ꯑꯗꯨꯝ ꯃꯤ ꯑꯃ ꯅꯤ ꯍꯧꯅꯔꯒ ꯀꯥꯎꯕꯤ ꯑꯗꯨꯃꯥꯌ ꯇꯧꯕꯔ꯭
ꯑꯣ ꯑꯅꯤꯃꯛ ꯇꯧꯑꯦ ꯃꯌꯥꯝ ꯄꯨꯟꯅꯥ ꯀꯥꯎꯅꯕꯁꯨ ꯇꯧꯏ ꯑꯗꯒꯤ ꯃꯣꯏ ꯃꯤ ꯃꯌꯥꯝ ꯄꯨꯜꯂꯞ ꯀꯥꯎꯅꯕꯗꯣ ꯑꯗꯥꯅꯥ ꯍꯥ ꯁꯥ ꯆꯥꯎꯏ ꯑꯗꯨꯒ ꯃꯤꯌꯥꯝꯗꯕꯗꯨꯗꯤ ꯄꯩꯁꯥ ꯊꯥꯟꯅꯗꯕꯁꯨ ꯌꯥꯎꯑꯦꯕ ꯆꯨꯝꯅꯁꯨꯝ ꯑ ꯌꯦꯟꯗꯣ ꯐꯩ ꯐꯠꯇꯦꯌꯦꯡꯕꯒꯤ ꯑꯣꯏꯅ ꯇꯧꯕꯩ ꯋꯥꯅꯤ ꯑꯗꯨꯒ ꯅꯣꯏ ꯑꯗꯣꯝ ꯂꯝꯗꯗꯤ ꯆꯥꯅ ꯊꯛꯅꯕ ꯏꯟ ꯁꯥꯡ ꯅꯥꯄꯤ ꯀꯩ ꯀꯩꯒꯗꯤ ꯊꯥꯟꯅꯔꯤꯀꯦ
ꯑꯩꯈꯣꯏꯁꯦ ꯆꯥꯅꯕ ꯊꯥꯕꯁꯦ ꯑꯩꯈꯣꯏꯒꯤ ꯑꯗꯨꯝ ꯆꯥꯖꯅꯕꯒꯤꯀꯣ ꯑꯈꯣꯏ ꯌꯨꯝꯒꯤ ꯏꯪꯈꯦꯜ ꯂꯩꯌꯦꯕꯀꯣ ꯊꯥꯏꯌꯦ ꯏꯟꯁꯥꯡꯁꯦ ꯑꯩꯈꯣꯏꯒꯤ ꯍꯋꯥꯏ ꯊꯥꯔꯛꯀꯨꯝꯕ ꯑꯗꯩꯗꯤ ꯈꯥꯃꯦꯟ ꯑꯁꯤꯟꯕꯤ ꯑꯗꯩꯗꯤ ꯀꯩꯅꯣꯗꯣ ꯑꯩꯈꯣꯏꯒꯤ ꯈꯥꯃꯦꯟ ꯕꯥꯔꯃꯥꯁꯤꯀꯥꯗꯣ ꯈꯪꯕꯔ ꯑ ꯑꯗꯨ ꯊꯥꯔꯦ ꯑꯗꯩꯗꯤ ꯍꯧꯖꯤꯛ ꯆꯨꯖꯥꯛ ꯊꯥꯏ ꯆꯨꯖꯥꯛꯅꯦ ꯑꯗꯩꯗꯤ ꯀꯣꯕꯤ ꯀꯣꯕꯤꯒ ꯊꯥꯏꯌꯦ ꯅꯣꯏꯗꯤ ꯑꯗꯨꯝ ꯍꯤꯡꯒꯣꯜ ꯑꯗꯨꯝ ꯎꯕ ꯅꯠꯇꯔꯣ
ꯑ ꯑꯩꯈꯣꯏꯒꯤ ꯍꯤꯡꯒꯣꯜ ꯀꯣꯏꯌꯦ ꯑꯗꯣ ꯑꯈꯣꯏꯗꯤ ꯂꯕꯨꯛ ꯍꯥꯏꯕꯗꯣ ꯂꯩꯇꯝꯅꯤꯅ ꯑꯈꯣꯏꯒꯤ ꯑ ꯄꯥꯠ ꯃꯥꯄꯥꯟꯗ ꯂꯝ ꯈꯔ ꯈꯔ ꯈꯥꯛꯑꯒ ꯍꯤꯡꯒꯣꯜ ꯀꯣꯏꯅꯕ ꯈꯔ ꯈꯔ ꯊꯝꯃꯒ ꯇꯧꯕꯗꯨ ꯉꯥꯏꯔꯦ ꯑꯗꯣ ꯃꯇꯝꯒꯤ ꯑꯗꯨꯝ ꯆꯥꯅ ꯃꯇꯝꯒꯤ ꯆꯥꯕ ꯊꯛꯅꯕꯗꯤ ꯑꯗꯨꯝ ꯊꯥꯕ ꯀꯣꯟꯅꯔꯦ ꯃꯐꯝꯗꯣ
ꯑꯣ ꯅꯣꯏ ꯂꯩꯍꯥꯎ ꯀꯃꯥꯏ ꯇꯧꯒꯦ ꯑꯗꯨꯝ ꯐꯥꯕꯔꯣ
ꯑꯪ ꯐꯥꯔꯦ ꯐꯨꯝꯗꯤ ꯐꯨꯝꯗꯤ ꯑꯣꯏ ꯇꯧꯔꯕꯅꯤꯅ ꯃꯍꯥꯎ ꯗꯤ ꯑꯗꯨꯝ ꯐꯔꯦ ꯍꯥꯏꯗꯤ ꯃꯔꯛꯇ ꯑꯩꯈꯣꯏ ꯏꯟꯁꯥꯡ ꯅꯥꯄꯤ ꯊꯥꯗ ꯃꯇꯝꯗ ꯕꯖꯥꯔꯗꯒꯤ ꯂꯩꯔ ꯆꯥꯕꯗꯣ
ꯑ
ꯀꯩꯊꯦꯜꯗꯒꯤꯒ ꯂꯩꯔꯒ ꯆꯥꯕꯗꯣ ꯀꯩ ꯍꯥꯏꯅꯤ ꯏꯪꯁꯥꯡꯗꯣ ꯊꯣꯡꯉ ꯀꯥꯟꯗ ꯌꯥꯝꯅ ꯆꯥꯕꯗ ꯍꯥꯎꯇꯕ ꯑꯣꯏꯌꯦꯕꯀꯣ
ꯍꯣꯏ ꯃꯍꯥꯎ ꯈꯦꯠꯅ ꯅꯤꯌꯦ꯫
ꯍꯤꯡꯒꯣꯜ ꯊꯥꯖꯕꯗꯨꯗꯤ ꯑꯗꯨꯝ ꯀꯩꯅꯣꯇꯧꯔꯦ ꯃꯍꯥꯎ ꯂꯩꯅ ꯆꯥꯔꯦ꯫
ꯎꯝ ꯍꯥꯏꯗꯤ ꯈꯦꯠꯅꯔꯤꯁꯦ ꯑꯈꯣꯏꯒꯤ ꯏꯁꯥꯒꯤ ꯍꯤꯡꯒꯣꯜꯗ ꯊꯥꯖꯕꯗꯨꯗꯤ ꯑꯈꯣꯏ ꯍꯥꯔ ꯅꯨꯡꯁꯨ ꯌꯥꯝ ꯍꯥꯞꯇꯦꯗꯣ ꯏꯁꯥꯒꯤ ꯆꯥꯖꯅꯤꯅꯀꯣ ꯑꯗꯨꯒ ꯕꯖꯥꯔ ꯌꯣꯟꯂꯤꯁꯤꯗꯤ ꯑꯩꯈꯣꯏꯒꯤ ꯌꯣꯟꯅꯕ ꯄꯨꯔꯛꯄ ꯑꯗꯨꯝ ꯐꯥꯟꯅꯨꯡ ꯈꯔ ꯍꯥꯞꯄꯥ ꯃꯌꯥꯝ ꯂꯩꯗꯅ ꯑꯗꯨꯗꯨꯅ ꯑꯗꯨꯝ ꯆꯕꯁꯨ ꯌꯥꯝꯅꯥ ꯁꯣꯏꯕ ꯖꯥꯠꯅꯤꯗ ꯑꯗꯨꯅ ꯈꯪꯗꯦ ꯍꯧꯖꯤꯛ ꯀꯥꯟꯁꯦ ꯍꯥꯏꯅꯔꯦ ꯈꯣꯏꯒꯤ ꯕꯖꯥꯔꯗꯒꯥ ꯌꯣꯟꯂꯝꯕ ꯇꯥꯒꯠ ꯇꯒꯠ ꯇꯦꯛꯄ ꯌꯥꯝ ꯐꯖꯕ ꯍꯦꯟꯖꯥꯡ ꯅꯥꯄꯤꯗꯣ ꯂꯩꯔꯨꯅꯨ ꯀꯥꯏꯅ ꯑꯗꯨꯏ ꯃꯍꯨꯠꯇꯥ ꯑꯩꯈꯣꯏꯒꯤ ꯈꯔꯥ ꯈꯨꯏꯇꯛ ꯇꯧꯕꯥ ꯈꯔꯥ ꯃꯟꯕꯥ ꯃꯥꯟꯕ ꯑꯗꯨ ꯑꯣꯏꯅꯥ ꯂꯩꯔꯣ ꯀꯥꯏ ꯍꯥꯏꯅꯔꯦꯕ ꯍꯥꯔꯅꯨꯡ ꯍꯥꯞꯄꯗꯨꯗꯤ ꯑꯩꯈꯣꯏꯅꯥ ꯊꯤꯡ ꯉꯨꯕꯨꯗꯤ ꯉꯝꯗꯔꯦ ꯃꯔꯝꯗꯤ ꯀꯩꯒꯤꯅꯣꯗꯥ ꯍꯧꯖꯤꯛ ꯀꯥꯟꯗꯤ ꯑꯅꯝꯕꯅꯥ ꯃꯤꯁꯤꯡꯖꯤ ꯌꯥꯝꯈꯠꯂꯛ ꯏꯗꯣ ꯑꯗꯨꯅ ꯑꯗꯨꯝ ꯂꯝꯒꯤ ꯁꯔꯨꯛꯇꯤ ꯆꯥꯎꯔꯛꯄꯣꯠꯇꯦ ꯫ ꯀꯣꯅꯥꯅꯕ ꯍꯣꯠꯅ ꯑꯗꯨꯝ ꯍꯥꯔ ꯅꯨꯡ ꯍꯥꯞꯇ꯭ꯔꯥꯒꯗꯤ ꯄꯣꯠꯊꯣꯛꯇꯣ ꯌꯥꯝ ꯄꯨꯊꯣꯛꯄ ꯉꯝꯗꯦꯗꯅ ꯎꯝ ꯑꯃꯔꯣꯝꯗ
ꯑꯗꯩꯒꯤ ꯂꯥꯕꯨꯛ ꯑꯌꯥꯝꯕꯥ ꯑꯣꯏꯔꯝꯕ ꯖꯤꯡꯗꯨꯁꯨ
ꯎꯝ
ꯇꯣꯏꯅꯥ ꯁꯖꯤꯟ ꯅꯥꯔꯛ
ꯍꯣꯢꯅꯦ ꯃꯤ ꯌꯥꯝꯃꯕꯅꯤꯅꯥ ꯍꯧꯖꯤꯛꯁꯦ ꯂꯥꯕꯨꯛꯇꯕꯨ ꯌꯨꯝ ꯇꯥꯈꯠꯂꯛ ꯑꯕꯅꯤꯅꯦ
ꯑꯥ
ꯂꯝꯒꯤ ꯁꯔꯨꯛꯇꯣ ꯌꯥꯝꯗꯕꯅꯤꯅꯥ ꯄꯣꯠꯊꯣꯛꯇꯣ ꯄꯨꯊꯣꯛꯅꯕ ꯍꯣꯠꯅꯕꯗ ꯑꯗꯨꯝ ꯍꯥꯔ ꯅꯨꯡꯖꯦ ꯍꯥꯞꯇꯥꯕꯥ ꯌꯗ꯭ꯔ‌ꯦꯕꯥ
ꯌꯥꯗ꯭ꯔ‌ꯦꯕꯥ ꯎꯝ ꯁ ꯑꯗꯨꯒꯤ ꯍꯥꯏꯔꯒ ꯑꯥ ꯀꯩꯅ‌ꯣ ꯑꯩꯈꯣꯏꯔꯣꯝꯗ ꯑꯃꯥ ꯀꯔꯥꯡ ꯆꯪꯕꯝꯗꯣ ꯈꯪ ꯉꯤꯗꯅ
ꯑꯥ ꯑꯥ ꯑꯥ
ꯑꯥ ꯕꯣꯠ ꯇꯣꯡꯕꯝꯒꯤꯗꯣ ꯑꯥ ꯑꯥ ꯅꯤꯡꯊꯝꯊꯥ ꯃꯥꯇꯝꯗ ꯍꯪꯒꯥꯝ ꯊꯥꯏꯌꯦꯕꯥ ꯀꯣ ꯗꯥꯢ ꯂꯝ ꯑꯍꯥꯡꯕꯥ ꯃꯌꯥꯝ ꯂꯩꯌꯦꯕꯥ ꯑꯗꯨꯗ ꯐꯨꯝꯗꯤ ꯃꯊꯛꯇꯥ ꯍꯪ ꯒꯝ ꯊꯕꯥ ꯑꯁ ꯑꯗꯨꯒꯤ ꯍꯪꯒꯥꯝꯒꯤ ꯃꯍꯥꯎ ꯗꯨꯗꯤ ꯐꯖꯅꯥ ꯍꯥꯎꯖꯥꯠꯅꯤ
ꯇꯧꯕꯨꯗꯤ ꯅꯣꯏꯗꯤ ꯍꯥꯔ ꯅꯨꯡ ꯍꯥꯞꯇꯔ꯭ꯕꯅꯤꯅꯥ ꯑꯗꯨꯗꯤ ꯍꯥꯎꯅꯤꯌꯦ
ꯑꯪ
ꯑꯁ ꯈꯪꯗꯦꯗꯥ ꯍꯥꯔ ꯅꯨꯡ ꯌꯥꯎꯕꯁꯦ ꯍꯛꯆꯥꯡꯗ ꯌꯥꯝ ꯁꯣꯛ ꯢꯗꯣ ꯑꯗꯨꯅꯕꯨ
ꯑꯩꯅꯥ ꯈ꯭ꯋꯥꯏꯗꯒꯤ ꯑꯁꯨꯝ ꯊꯦꯡꯅꯕꯗ ꯍꯥꯌꯔꯥꯒꯗꯤ ꯏꯪꯊꯝ ꯊꯥꯗꯥ ꯕꯖꯥꯔꯗ ꯑꯗꯨꯝ ꯀꯣꯕꯤ ꯐꯪꯉꯤꯗꯅꯀꯣ ꯑꯗ ꯀꯣꯕꯤꯗꯣ ꯕꯖꯥꯔꯗꯩ ꯂꯩꯔꯛꯑꯒ ꯊꯣꯡꯕꯗꯣ ꯀꯩꯪ ꯍꯦꯟꯖꯥꯡꯗ ꯍꯦꯟꯖꯥꯡ ꯊꯣꯡ-ꯊꯣꯡꯉꯥꯀꯥꯟꯗꯁꯨ ꯑꯗꯨꯝ ꯀꯟꯂꯒ ꯑꯗꯨꯝ ꯂꯩꯕꯗꯣ
ꯍ‌ꯣꯢꯅ‌ꯦ ꯑꯦ ꯑꯗꯨꯗꯤ ꯌꯥꯝ ꯌꯥꯎꯔꯤꯗ ꯑꯩꯈꯣꯢꯗꯤ
ꯎꯝ
ꯐꯥꯅ ꯀꯨꯀꯔꯗ ꯃꯔꯤ ꯃꯉꯥ ꯀꯥꯝꯊꯣꯔꯛꯑꯁꯨ ꯑꯗꯨꯝ ꯆꯛ-ꯆꯛ ꯂꯥꯎ ꯂꯩ ꯆꯥꯕꯗ ꯑꯗꯨꯝ ꯑꯗꯨꯃꯥꯏꯅ ꯇꯧꯋꯦꯕ ꯑꯗꯣꯅꯦ ꯍꯧꯖꯤꯛꯀꯥꯟꯗꯤ ꯆꯥꯕ ꯊꯛꯄ ꯑꯗꯨꯕꯨ ꯆꯦꯛꯁꯤꯟꯗꯕ ꯌꯥꯗꯦ ꯑꯩ ꯑꯗꯨꯝ ꯍꯥꯏꯗꯅ ꯃꯥꯅꯥ ꯃꯁꯤꯡ ꯆꯥꯎ ꯄꯨꯟꯁꯤ ꯅꯨꯡꯁꯥꯡꯒꯦꯗꯤ ꯒꯥꯏꯅ ꯑꯗꯣ ꯍꯧꯖꯤꯛꯀꯥꯟꯗꯤ ꯃꯥꯅꯥ ꯃꯁꯤꯡꯖꯤꯗꯤ ꯒ꯭ꯌꯥꯟ ꯃꯦꯟꯗ ꯇꯥꯗꯦꯕ
ꯇꯥꯗꯦꯕ ꯇꯥꯗꯦ-ꯇꯥꯗꯦ ꯑꯗꯒꯤ ꯄꯣꯠꯁꯨ ꯃꯃꯜ ꯌꯥꯝ ꯇꯥꯡꯉꯦ ꯍꯧꯖꯤꯛꯀꯥꯟꯁꯦ
ꯍꯣꯏ ꯕꯣꯠꯁꯨ ꯇꯥꯡꯉꯦ ꯑꯗꯨꯝ ꯄꯣꯠꯇꯤ ꯑꯗꯨꯝ ꯇꯥꯡꯁꯤꯟꯂꯛꯀꯅꯤꯌꯦ꯫
ꯑꯥ
ꯍꯥꯏꯗꯤ ꯂꯝ ꯄꯤꯁꯤꯟꯂꯛꯄꯅꯤꯅ ꯄꯣꯠꯇꯣ ꯊꯥꯕꯝ ꯄꯥꯛ ꯂꯩꯅꯗꯕꯅꯤꯅ ꯑꯗꯨꯝ ꯃꯤꯁꯤꯡ ꯆꯥꯕꯤꯅꯕ ꯃꯤꯗꯤ ꯌꯥꯝꯃꯤꯗꯣ ꯑꯗꯨꯗ ꯑꯁ ꯈ꯭ꯋꯥꯏ ꯐꯥꯕꯗꯤ ꯑꯩꯈꯣꯏꯒꯤ ꯑꯗꯨꯝ ꯆꯤꯡꯒꯤ ꯑꯗꯨꯝ ꯀꯩꯅꯣ ꯃꯣꯏ ꯌꯣꯜ ꯂꯥꯛꯏꯗꯅ ꯑꯗ-ꯑꯗ ꯎꯝ ꯑꯗꯨꯝꯕꯌꯥꯏ ꯑꯩꯈꯣꯏ ꯑꯌꯨꯛ ꯉꯟꯇꯥꯒꯨꯝꯕ ꯍꯧꯒꯠꯂꯒ ꯄꯣꯠꯇꯣ ꯇꯦꯛꯇ꯭ꯔꯥꯒꯗꯤ ꯀꯩꯅꯣ ꯇꯧꯗꯦꯕ ꯍꯦꯛꯇ ꯐꯪꯗꯦꯕ ꯑꯗꯤ ꯂꯥꯂꯣꯟꯕꯤ ꯃꯥꯌꯥꯝꯖꯤꯅ ꯃꯣꯏꯒꯤ ꯃꯨꯛ ꯑꯌꯨꯛ ꯉꯟꯇꯥ ꯂꯥꯛꯑꯅꯤ ꯃꯣꯏꯅꯃꯨꯛ ꯑꯩꯈꯣꯏꯒꯤ ꯆꯤꯡꯗꯒꯤ ꯄꯨꯔꯛꯄ ꯍꯦꯟꯖꯥꯡ ꯅꯥꯄꯤ ꯃꯌꯥꯝꯗꯣ ꯃꯣꯏꯅꯃꯨꯛ ꯑꯗꯨꯂꯅꯤ ꯑꯗꯨ ꯑꯗꯣ ꯂꯧꯁꯤꯟꯂꯒ ꯃꯣꯏꯅꯃꯨꯛ ꯑꯩꯈꯣꯏꯗꯃꯨꯛ ꯌꯣꯟꯂꯛꯄꯗꯨꯗꯤ ꯑꯗꯨꯝ ꯁꯦꯟꯗꯣꯡ ꯌꯥꯎꯅ ꯌꯣꯟꯂꯛꯄ ꯇꯥꯕꯅꯦꯕ ꯂꯥꯂꯣꯟꯕꯤꯅ ꯌꯣꯟꯕ ꯍꯥꯏꯖꯦ꯫
ꯑꯗꯨꯃꯥꯏꯅ ꯃꯣꯏꯅ ꯆꯤꯡꯗꯒꯤ ꯄꯣꯔꯛꯄ ꯏꯟꯁꯥꯡ ꯅꯥꯄꯤꯁꯤꯡꯗꯨꯗꯤ ꯎꯝ ꯃꯍꯥꯎ ꯀꯃꯥꯏ ꯇꯧꯒꯦ ꯑꯗꯨꯕ‌ꯣ
ꯃꯍꯥꯎꯖꯤ ꯌꯥꯝ ꯇꯣꯉꯥꯜꯂꯦ ꯍꯥꯏꯗꯤ ꯑꯩꯈꯣꯏꯒꯤ ꯆꯤꯡꯗꯗꯤ ꯍꯥꯔ ꯅꯨꯡꯁꯦ
ꯎꯝ
ꯁꯤ ꯀꯌꯥ ꯍꯥꯞꯇꯦꯕ ꯃꯣꯏꯗꯤ ꯍꯣꯏ ꯍꯥꯞꯄꯕꯨꯗꯤ ꯑꯃ ꯑꯅꯤ ꯌꯥꯎꯔꯝꯒꯅꯤ ꯑꯗꯣ ꯑꯅꯝꯕꯅ ꯍꯥꯔ ꯍꯥꯞꯇꯦꯕ ꯆꯥꯕꯗꯣ ꯑꯣꯏꯔꯣ ꯀꯣꯕꯤ ꯃꯛꯇ ꯆꯥꯕꯗ ꯑꯣꯏꯔꯣ ꯑꯩꯈꯣꯏꯒꯤ ꯊꯣꯠ-ꯊꯣꯠ ꯂꯥꯎꯔꯒ ꯃꯍꯥꯎ ꯌꯥꯝ ꯂꯩꯌꯦꯕ ꯑꯗꯩꯗꯤ ꯑꯩꯈꯣꯏꯒꯤ ꯆꯤꯡꯒꯤ ꯀꯩꯅꯣꯁꯤꯗꯤ ꯑꯗꯨꯝ ꯃꯤꯅꯁꯨ ꯌꯥꯝ ꯄꯥꯝꯅꯩꯗꯅ ꯍꯥꯔ ꯍꯥꯞꯇꯦ ꯈꯪꯕꯅꯦꯅꯀꯣ ꯑꯅꯝꯕꯅ ꯑꯩꯈꯣꯏꯁꯤ ꯇꯝꯄꯥꯛꯁꯤꯗꯗꯤ ꯍꯥꯔ ꯍꯥꯞꯇꯕꯩꯗꯤ ꯍꯤꯡꯒꯣꯜꯗ ꯊꯥꯥꯕꯛꯇ ꯍꯥꯔ ꯑꯅꯝꯕꯅ ꯍꯥꯞꯅꯌꯦ ꯑꯩꯈꯣꯏꯁꯤꯗꯗꯤ ꯍꯥꯔ ꯃꯔꯥꯡ ꯀꯥꯏꯅ ꯐꯪꯕꯅꯦꯅ ꯄꯣꯊꯣꯛꯇꯣ ꯃꯌꯥꯝ ꯑꯗꯨꯅꯤ ꯆꯤꯡꯗ ꯊꯕꯥꯗꯨꯗꯤ ꯃꯌꯥꯝꯅꯥ ꯈꯪꯅꯕꯅꯤꯅꯥ ꯑꯗꯅꯦ ꯃꯌꯥꯝꯅꯥ ꯄꯥꯝꯅꯔꯤꯁꯦ ꯃꯍꯥꯎꯁꯨ ꯍꯥꯎꯕ ꯈꯪꯗꯦ ꯍꯧꯖꯤꯀꯥꯟꯁꯦ ꯂꯩꯅ ꯂꯩ
ꯂꯩꯅꯥ ꯂꯥꯢꯆꯠ ꯖꯥꯠ ꯖꯥꯠ ꯊ‌ꯣꯛꯂꯛꯏꯁ‌ꯦ ꯑꯈ‌ꯣꯢꯒꯤ ꯆꯥꯕ ꯊꯛꯄꯗꯩ ꯑꯗꯨꯝ ꯑꯣꯢꯕꯖꯥꯠꯅꯤꯗ ꯑꯣꯏꯗꯨꯏꯅꯤ ꯑꯣꯏꯗꯤꯅꯤ ꯍꯥꯏꯗꯤ ꯑꯗꯨꯝ ꯆꯥꯏꯔꯤꯕ ꯍꯥꯔ ꯃꯌꯥꯝ ꯒꯤꯌꯥꯟꯃꯦꯟꯒ ꯇꯥꯄꯣꯟꯇꯦ ꯑꯩꯈꯣꯏ ꯑꯗꯨꯝ ꯑꯦꯟꯁꯥꯡ ꯅꯥꯄꯤ ꯑꯩꯈꯣꯏ ꯔꯣꯝꯗ ꯍꯥꯏꯖꯕꯩ ꯋꯥꯅꯤ ꯏꯪꯈꯣꯜ ꯀꯣꯏꯕꯥꯝ ꯂꯩꯇꯕꯥ ꯂꯝꯁꯨ ꯗꯨꯝ ꯂꯩꯕꯥꯀꯣ ꯍꯥ ꯃꯣꯏꯗꯤ ꯕꯥꯖꯔꯗꯒꯤ ꯂꯩꯔꯒꯥ ꯆꯥꯕꯁꯨ ꯑꯗꯨꯝ ꯆꯔꯦ ꯑꯗꯨꯅꯥ ꯒꯌ꯭ꯥꯟ ꯃꯦꯟ ꯇꯥꯄꯣꯟꯇꯦꯗꯥ ꯇꯧꯔꯤꯁꯦ꯫ ꯃꯅꯤꯄꯨꯔꯁꯦ ꯆꯥꯅꯥ ꯊꯛꯅꯕꯥꯕꯥꯎ ꯐꯖꯅꯥ ꯅꯤꯡꯈꯥ ꯇꯝꯅ ꯏꯁꯥꯅ ꯄꯨꯊꯣꯛꯑꯒꯥ ꯆꯕꯁꯨ ꯉꯝꯖꯗꯦ
ꯑꯗꯨꯅꯤ ꯃꯤ ꯃꯁꯤꯡꯅꯣꯪꯃꯥ ꯅꯣꯡꯃꯩ ꯌꯝꯈꯠꯂꯛ ꯏꯗꯣ ꯑꯩꯈꯣꯏꯅꯥ ꯆꯥꯔꯤꯕꯥ ꯄꯨꯁꯜꯂꯛꯏꯕ ꯍꯥꯢꯗꯤ ꯃꯅꯤꯄꯨꯔꯁꯤ ꯑꯗꯨꯝ ꯁꯥ ꯉꯥ ꯆꯕꯁꯦ ꯑꯗꯨꯝ ꯄꯝꯖꯩꯗꯅ ꯑꯗꯨꯝ ꯕꯣꯏꯂꯔꯃꯛꯇꯕꯨ ꯍꯥꯏꯔꯣ ꯕꯣꯏꯂꯔꯁꯨ
ꯆꯥꯕꯥ ꯊꯛꯄꯥꯁꯦ ꯉꯥꯃꯛꯇ ꯍꯥꯢꯔꯣ ꯉꯥꯁꯨ ꯍꯣꯏ ꯂꯣꯛꯇꯀꯂꯣꯝꯗꯩꯩ ꯄꯨꯔꯛꯄꯥ ꯉꯥꯁꯦꯗꯤ ꯍꯥꯎꯏ ꯑꯗꯨꯒꯥ ꯑꯩꯈꯣꯏꯒꯤ ꯐꯥꯔꯝꯒꯤ ꯑꯣꯏꯅꯥ ꯂꯣꯏꯕꯥ ꯉꯥ ꯂꯩꯗꯅ
ꯈꯦꯠꯅꯩ ꯑꯥꯗꯤ ꯐꯔꯥꯝꯒꯤꯗꯨꯗꯤ ꯗꯤ ꯉꯥꯁꯨ ꯃꯁꯛꯇꯣ ꯈꯦꯠꯅꯩꯕꯥ ꯀꫭ ꯐꯥꯔꯝꯒꯤ ꯉꯥꯗꯨꯗꯤ ꯀꯩꯍꯥꯏꯅꯤ ꯉꯧꯔꯞ ꯆꯠꯂꯒꯥ ꯂꯩꯒꯅꯤꯕꯥ ꯑꯗꯨꯒꯥ ꯂꯣꯛꯇꯥꯛꯇꯒꯤ ꯐꯥꯔꯛꯄ ꯉꯥꯗꯨꯅ ꯃꯨꯔꯞ ꯆꯠꯀꯅꯤꯕꯥ
ꯍꯣꯢ
ꯑꯗꯥꯒꯤ ꯃꯍꯥꯎꯁꯨ ꯌꯥꯝ ꯈꯦꯠꯅꯩꯗ ꯍꯥꯏꯗꯤ ꯉꯥꯗꫭ ꯐꯥꯔꯝꯗꯥ ꯀꯦꯒꯤ ꯑꯅꯤ ꯇꯥꯕꯥ ꯉꯥ ꯑꯃꯥ ꯐꯥꯔꯥ ꯇꯔꯒꯥꯁꯨ
ꯎꯝ
ꯂꯣꯛꯇꯥꯛꯇꯒꯤ ꯀꯦꯖꯤ ꯑꯃꯥ ꯇꯥꯕꯥ ꯐꯔꯛꯄꯥ ꯉꯥꯗꯨꯅꯥ ꯑꯗꯨꯝ ꯃꯍꯥꯎ ꯍꯦꯜꯂꯤꯕꯥ
ꯃꯍꯥꯎ ꯋ꯭ꯗꯤ ꯃꯍꯥꯎ ꯆꯥꯕꯗ ꯃꯍꯥꯎ ꯌꯥꯝ ꯈꯦꯠꯅꯩ ꯅꯣꯡ ꯃꯥ ꯌꯥꯎꯒꯔꯦ ꯑꯩꯈꯣꯏ ꯃꯥꯅꯥ ꯅꯥꯄꯤ ꯆꯕꯤ ꯂꯩꯔꯛꯑꯒ ꯍꯦꯛꯇꯥ ꯀꯩꯅꯣ ꯏꯁꯤꯡ ꯉꯥꯛꯇꯩ ꯇꯥꯏꯄꯇꯥ ꯇꯧꯕꯥ ꯍꯥꯏ ꯇꯥꯔꯦ ꯉꯧꯕꯗꯥ ꯂꯣꯏ ꯄꯨꯡꯇꯣꯏ ꯇꯣꯏꯕꯗꯣ
ꯎꯟ
ꯇꯧꯋꯦꯕ
ꯍꯣꯌ ꯑꯗꯨ ꯑꯃꯨꯛ ꯇꯨꯔꯦꯟꯒꯤ ꯉꯟ ꯑꯃꯨꯛ ꯑꯦꯖꯥꯑꯣ ꯍꯥꯏ ꯍꯥꯌꯗꯨꯅꯤ
ꯍꯣ ꯍꯣꯌ ꯇꯨꯔꯦꯪꯏꯁꯨ ꯍꯥꯏꯗ
ꯐꯥꯅꯩ ꯇꯨꯔꯦꯜꯒꯤꯗꯤ ꯉꯥ ꯑꯗꯨꯝ ꯈꯔꯥ